ꯍꯜꯂꯣ ꯅꯍꯥꯟ ꯌꯥꯒꯤ ꯗꯣꯛꯇꯔ ꯑꯃ ꯍꯥꯏꯕꯣ ꯀꯩꯔꯝꯃꯤꯉꯥꯏꯕꯅꯣ
ꯌꯥꯒꯤ ꯗꯣꯛꯇꯔ ꯌꯥꯒꯤꯦ ꯗꯣꯛꯇꯔꯗ ꯈꯪꯗꯦꯅꯦ ꯀꯥꯎꯈ꯭ꯔꯦꯅꯦ ꯑꯗꯨꯗꯣ ꯌꯥꯝ ꯐꯩꯌꯦꯅꯗꯤ ꯍꯥꯏꯕꯅꯦ
ꯀꯔꯦ ꯃꯣꯏ ꯏꯝꯄ꯭ꯂꯥꯟ ꯀꯩꯀꯥ ꯂꯣꯏ ꯇꯧꯈꯔꯕ ꯚꯅ
ꯈꯪꯗꯦ ꯑꯗꯨꯗꯤ ꯌꯥꯝ ꯐꯩꯌꯦ ꯑꯩꯈꯣꯏ ꯃꯥ ꯌꯦꯡꯉꯦ ꯑꯗꯨꯗ ꯀꯨꯏꯔꯦ ꯑꯔꯤꯕ ꯑꯔꯤꯕꯅꯦ ꯌꯥꯝ ꯐꯕꯅꯦ ꯌꯥꯝ ꯐꯕ ꯗꯣꯛꯇꯔꯅꯦ ꯀꯨꯏꯔꯦ ꯀꯨꯏꯔꯦ ꯑꯩꯈꯣꯏ ꯏꯃꯥ ꯑꯩꯈꯣꯏꯒꯤ ꯏꯃꯨꯡ ꯂꯣ ꯌꯦꯡꯉꯦ ꯌꯥꯝ ꯐꯕꯅꯦ
ꯀꯩ ꯀꯩ ꯍꯣꯁꯄꯤꯇꯥꯜ ꯂ ꯄꯨꯕ
ꯔꯤꯝꯁꯇ ꯏꯁꯄꯦꯁꯦꯂꯤꯁꯅꯦ ꯍꯥꯏꯒꯨꯝ ꯍꯥꯏꯕꯅꯦ ꯑꯐꯥꯎꯕꯅꯦ ꯑꯗꯨ ꯀꯗꯥꯏ ꯋꯥꯏꯗꯅꯣ ꯍꯥꯏꯕꯀꯣ ꯅꯃꯥꯡ ꯀꯥꯏ ꯋꯥꯏꯗꯅꯣꯃ ꯃꯥꯒꯤ ꯑꯃ ꯍꯥꯡꯉꯦꯅ ꯍꯥꯏꯕꯅꯦ
ꯃꯁꯥꯒꯤ ꯀ꯭ꯂꯤꯅꯤꯛ ꯑꯣꯏꯅ
ꯑꯥ ꯑꯥ ꯑꯥ ꯑꯗꯨ ꯐꯖꯅꯅ ꯌꯦꯡꯕꯅꯦ ꯑꯗꯨ ꯄꯩꯁꯥꯇꯕꯨ ꯆꯥꯎꯕꯩ ꯋꯥꯅꯤ ꯃꯥꯒꯤ ꯑꯗꯨꯝ ꯑꯗꯨꯕꯨꯗꯤ ꯌꯥꯒꯤꯗꯤ ꯂꯣꯏꯅ ꯆꯥꯎꯕꯅꯦ
ꯎꯄꯥ ꯀꯦꯌꯥ ꯎꯅꯀꯦ
ꯆꯞ ꯃꯥꯟꯅꯩꯌꯦ ꯑꯗꯨꯝ ꯃꯌꯥꯝꯗꯧꯅꯩꯁꯤꯅ ꯃꯥꯥꯏ ꯃꯥꯒꯤ ꯑ ꯌꯦꯡꯕꯒꯤ ꯃꯇꯨꯡ ꯏ ꯃꯇꯨꯡꯏꯟꯅ ꯂꯣꯏꯅ ꯂꯧꯔꯤꯅꯦ ꯌꯥꯒꯤꯗꯤ ꯑꯗꯨꯝ ꯄꯩꯁꯥ ꯑꯗꯨꯝ ꯈꯔ ꯌꯥꯝ ꯇꯥ ꯑ
ꯏꯝꯄ꯭ꯂꯥꯟ ꯇꯧꯒꯗꯕꯅꯦꯕ ꯏꯝꯄ꯭ꯂꯥꯟꯁꯦ ꯀꯌꯥ ꯂꯧꯒꯦꯅ ꯈꯪꯗꯕ
ꯑꯗꯨꯗꯤ ꯈꯪꯗ꯭ꯔꯦ ꯑꯗꯨ ꯑꯩꯈꯣꯏ ꯃꯥꯖ ꯑꯩꯈꯣꯏꯃ ꯍꯟꯇꯛ ꯂꯥꯛꯏꯕ ꯅꯣꯡꯃꯥꯏꯖꯤꯡ ꯅꯨꯃꯤꯠꯁꯤꯗꯁꯦ ꯃꯣꯏ ꯌꯥꯝꯃꯨꯀ ꯆꯠꯇꯣꯏꯅꯦ ꯑꯗꯨ ꯃꯥꯗꯤ ꯀꯨꯏꯔꯦ ꯑꯩꯈꯣꯏꯗ ꯌꯦꯡꯉꯛꯄ ꯄꯦꯝ ꯐꯥꯎꯅꯤ
ꯁꯠꯇꯣ ꯈꯔꯕꯣ ꯌꯥ
ꯁꯠꯇꯣꯛ ꯈꯔ ꯑꯃꯗꯤ ꯁꯠꯇꯣꯛꯈ꯭ꯔꯦ ꯍꯧꯖꯤꯛꯀꯤꯗꯣ ꯁꯠꯇꯣꯛꯇ꯭ꯔꯁꯨ ꯌꯥꯅꯤꯗꯤ ꯍꯥꯏꯕꯅꯦ ꯐꯩꯌꯦ ꯑꯗꯨꯝ
ꯁꯠꯇꯣꯛꯈ꯭ꯔ ꯃꯇꯨꯡꯗ ꯑꯃꯨꯛ ꯌꯥ ꯍꯥꯞꯄꯤꯔꯛ ꯅꯠꯇ꯭ꯔꯒ ꯀꯃꯥꯏꯅ ꯇꯧꯋꯤꯅꯣ ꯄ꯭ꯔꯣꯁꯦꯁꯇꯣ
ꯑꯗꯨꯒꯨꯝꯕꯗꯤ ꯇꯧꯗ꯭ꯔꯤꯗ ꯃꯦꯟꯁꯤꯟꯕ ꯈꯛꯇꯅꯦ ꯐꯕꯅꯦ
ꯁꯠꯇꯣꯛꯑꯒ ꯃꯦꯟꯕ
ꯁꯇꯣꯛꯇ꯭ꯔꯤꯔꯤꯕ ꯁꯠꯇꯣꯛꯇꯦ ꯍꯥꯏꯕ ꯑꯃꯗꯤ ꯁꯠꯈ꯭ꯔꯕ ꯈꯔ ꯀꯩꯅꯣꯝ ꯇꯧꯕꯅꯦ ꯑꯗꯣ ꯑꯩ
ꯀꯔꯝꯕ ꯌꯥꯅꯣ ꯌꯥꯝ ꯄꯪꯗꯔ ꯀꯥꯏꯗꯅꯣ
ꯈꯪꯗ꯭ꯔꯦ ꯑꯗꯨꯗꯤ ꯑꯥ ꯍꯟꯇꯛ ꯆꯠꯇꯣꯏꯅꯦ ꯍꯟꯇꯛ ꯑꯩꯈꯣꯏ ꯃꯥ ꯌꯥ ꯅꯨꯡꯉꯥꯏꯇꯦ ꯈꯣꯠꯇꯦꯅ ꯇꯧꯕꯅꯦ
ꯑꯗꯨ ꯆꯠꯄꯗ ꯃꯐꯝ ꯃꯃꯤꯡꯗꯣ ꯍꯥꯡꯗꯣꯔꯛꯑꯣ ꯗꯣꯛꯇꯔꯗ ꯑꯝꯇ
ꯍꯣꯏ ꯍꯪꯉꯛꯀꯦ ꯑꯃ ꯗꯣꯛꯇꯔ ꯀꯅꯥꯅꯣꯝꯅ ꯍꯥꯏꯕꯗꯤ ꯗꯣꯛꯇꯔ ꯂꯦꯂꯤꯟꯒꯤ ꯂꯩꯔꯛꯇ ꯆꯪꯉꯦ ꯍꯥꯏꯕꯒꯨꯝ ꯍꯥꯏꯕꯅꯦ ꯃꯥꯒꯤ ꯊꯥꯏꯅ ꯑꯒꯤ ꯌꯨꯝꯗꯣ
ꯑ ꯑꯗ ꯑꯃꯁꯨ ꯂꯩ ꯍꯥꯏꯕꯅꯦ ꯃꯥꯏ ꯀꯩꯅꯣꯒ ꯃꯣꯏ ꯗꯣꯛꯇꯔ ꯑꯅꯤ ꯑꯣꯏꯔ ꯃꯥꯜꯂꯦ ꯑꯃꯅ ꯀꯩꯅꯣ ꯁꯔꯖꯤꯀꯦꯜꯒꯤ ꯑꯣꯏꯕ
ꯑꯥ
ꯁꯕꯥꯅꯤ ꯇꯧꯔ ꯌꯦꯡꯉꯦꯁꯨ ꯑꯗꯨꯃꯥꯏꯅ ꯍꯥꯏꯑꯦ ꯍꯥꯏꯐꯦꯠ ꯊꯪꯅꯕꯗꯣ
ꯎ ꯑꯗꯨꯗꯤ ꯈꯪꯗꯦ ꯍꯧ ꯃꯥꯏ ꯅꯨꯄꯤꯗꯨꯁꯨ ꯑꯗꯨꯝ ꯑꯩ ꯃꯇꯩ ꯃꯅꯥꯎ ꯑꯅꯤꯃꯛ ꯌꯥꯒꯤ ꯉꯇꯅꯦꯗꯤ ꯍꯥꯏꯕꯅꯦ
ꯎꯝ ꯑꯗꯨꯗ ꯆꯦꯜꯂꯗ ꯏꯇ ꯍ ꯇꯧꯔ ꯑꯣꯏꯠꯇ
ꯎꯝ ꯐꯗꯤ ꯐꯕꯅꯦ ꯃꯤ ꯂꯣꯏꯅ ꯌꯦꯡꯅꯕꯅꯦ ꯑꯗꯨꯗ ꯌꯥꯒꯦ ꯑꯐꯥꯎꯕꯅꯦꯕ ꯀꯨꯏꯔꯕ ꯑꯔꯤꯕ ꯑꯅꯦꯕ ꯃꯣꯏꯗꯤ ꯐꯖꯅꯅ ꯍꯩꯔꯕ ꯌꯥꯒꯦ ꯃꯔꯝꯗ ꯑ
ꯌꯦꯡ ꯇꯥꯔꯦꯗ ꯑꯝꯇ ꯊꯤꯔꯒ
ꯌꯦꯡꯉꯣ ꯅꯣꯏꯒꯤꯁꯤꯁꯨ ꯐꯩꯗ ꯑꯗꯨꯕꯨꯗꯤ ꯅꯣꯏꯒꯤꯗꯨꯁꯨ ꯐꯕꯨꯗꯤ ꯐꯩꯌꯦꯕ ꯑꯗ ꯑꯃꯨꯛ ꯃꯣꯏꯅ ꯑꯃꯨꯛ ꯑꯉꯥꯡ ꯑꯗꯨ ꯆꯤꯡꯉꯦꯗꯅ ꯑꯗꯨꯗ ꯍꯧꯖꯤꯛ
ꯐꯩ ꯍꯩꯔꯝꯕ ꯌꯥꯏ ꯑꯗꯨ ꯈꯪꯗꯦꯗꯅ ꯏꯝꯄ꯭ꯂꯥꯟ ꯇꯧꯔꯛꯄ ꯂꯄꯅꯤꯅ ꯁꯔꯖꯤꯀꯦꯜ ꯃꯆꯥ ꯑꯃꯗꯤ ꯇꯧꯗꯣꯏꯅꯤꯗꯅ
ꯑꯥ
ꯄꯨꯂꯞ ꯍꯥꯟꯅ ꯌꯥꯗꯅ ꯂꯧꯊꯣꯛꯑꯒ ꯃꯇꯦꯡ ꯑꯃ ꯂꯦꯟꯗꯣꯏꯅꯦꯕ ꯁꯀ꯭ꯔꯨ ꯇꯧꯔꯒ ꯂꯩꯁꯟꯗꯣꯏꯅꯦꯕ ꯑꯗꯨꯅ ꯑꯍꯩꯕ ꯅꯠꯇ꯭ꯔꯗꯤ ꯍꯌꯦꯡ ꯏꯟꯐꯦꯛꯁꯟ ꯊꯣꯛꯑꯗꯤ ꯇꯜꯂꯤꯗꯅ
ꯌꯥꯁꯦ ꯚꯦꯔꯥꯅꯦ ꯑꯗꯨꯅ ꯌꯥꯒꯤ ꯊꯕꯛꯁꯦ ꯌꯥꯝ ꯂꯨꯏꯌꯦꯕ ꯊꯥꯏꯅ ꯑꯈꯣꯏꯕ ꯑꯩꯈꯣꯏꯒꯤ ꯑꯩꯈꯣꯏꯒꯤ ꯕꯥꯒꯤ ꯃꯆꯤ ꯑꯃꯁꯨꯡ ꯌꯥꯒꯤ ꯇꯧꯔꯨꯕꯗ ꯑ ꯍꯧꯖꯤꯛꯀꯥꯟ ꯍꯥꯏꯅꯕꯤꯗꯣ ꯇꯥꯔꯒ ꯂꯩꯈꯤꯗꯦꯕ ꯌꯥꯒꯤ ꯊꯕꯛꯁꯦ
ꯍ ꯏꯟꯐꯦꯛꯁꯟ ꯊꯣꯛꯏꯗꯕ
ꯈꯪꯗꯦ ꯑꯩꯈꯣꯏꯅ ꯑꯉꯥꯡ ꯑꯣꯏꯔꯤꯉꯩ ꯃꯇꯝꯒꯤꯅꯤꯗ ꯏꯟꯐꯦꯛꯁꯟ ꯊꯣꯛꯄ ꯍꯥꯏꯒꯗ꯭ꯔꯥ ꯀꯔꯤꯅꯣ
ꯑꯗꯨꯏ ꯃꯇꯝ ꯑꯗꯨꯏ ꯃꯇꯝꯗꯗꯤ ꯀꯩꯅꯣ ꯂꯩꯔꯝꯈꯤꯔꯣꯏꯗ ꯅꯪꯒꯤ ꯍꯧꯖꯤꯛꯀꯤ ꯏꯝꯄ꯭ꯂꯥꯟ ꯇꯧꯕ ꯑꯩ ꯄ꯭ꯔꯣꯁꯦꯁꯇꯣ
ꯌꯥ ꯁꯠꯂꯒ ꯉꯥ ꯑꯩꯈꯣꯏꯒꯤ ꯉꯥ ꯑꯇꯦꯛꯄꯒꯨꯝꯕ ꯆꯥꯔꯨꯕ ꯑꯗꯒꯤ ꯑꯩꯈꯣꯏꯒꯤ ꯏꯅꯦ ꯍꯣꯏꯁꯦ ꯑꯩꯈꯣꯏꯒꯤ ꯎ ꯇꯨꯔꯦꯟꯗ ꯂꯩꯉꯣꯏꯒꯨꯝꯕ ꯀꯣꯠꯄ ꯑꯗꯨꯒꯨꯝꯕ ꯅꯤꯡꯊꯝꯊꯥ ꯑꯣꯏꯕꯗꯨꯗ ꯑꯗꯨꯒꯨꯝꯕ ꯇꯧꯕꯗ ꯍꯥꯏꯗꯤ ꯑꯗꯨꯒꯨꯝꯕ ꯊꯣꯛꯈꯤꯕꯅꯦ ꯒꯥꯏ ꯈꯪꯗꯦ ꯒ꯭ꯌꯥꯟ ꯇꯥꯗꯦ ꯑꯗ ꯑꯗꯨꯗꯨ ꯍꯇ ꯍꯟꯇ ꯏꯅꯦꯒꯤ ꯃꯁꯨ ꯑꯃ ꯂꯩꯌꯦ ꯃꯁꯨ ꯑꯃ ꯃꯥꯒꯤ ꯈꯨꯔꯨꯗ ꯈꯨꯔꯨꯗ ꯍꯟꯇꯛ ꯅꯥꯏ ꯆꯥꯈꯠꯂꯛꯑꯦꯅ ꯅꯥꯏ ꯆꯥꯛꯈꯠꯂꯛꯄ
ꯗꯔꯇꯅꯣ
ꯈꯪꯗꯦ ꯃꯣꯏ ꯑꯗꯨꯝ ꯊꯕꯛꯀꯤ ꯀꯩꯀꯥꯒꯤ ꯑꯁꯣꯝ ꯁꯦꯟꯇ꯭ꯔꯦꯜꯒꯤ ꯊꯕꯛ ꯀꯩꯀꯥ ꯇꯧꯅꯕꯒꯤꯗꯃꯛꯇ ꯃꯣꯏ ꯑꯗꯨꯝ ꯋꯥꯋꯥꯛꯀꯤꯡ ꯆꯦꯟꯕꯒꯨꯝꯕꯗꯤ ꯇꯧꯕ ꯃꯥꯜꯂꯦ
ꯍꯥꯏꯗꯤ ꯇꯨꯁꯟ ꯇꯨꯁꯟꯈꯤꯕ ꯈꯣꯠꯈꯤꯕ ꯌꯥꯎꯕ꯭ꯔꯥ ꯅꯥꯏ ꯆꯥꯕꯁꯤꯃ ꯅꯥꯏ ꯆꯥꯕ ꯍꯥꯏꯁꯦ ꯀꯩꯅꯣꯝ ꯌꯦꯛꯁꯟꯈ꯭ꯔꯕ ꯃꯇꯨꯡ ꯇꯨꯡꯗ ꯃꯅꯨꯡꯗ ꯏꯟꯐꯦꯛꯁꯟ ꯊꯣꯛꯑ ꯆꯔꯛꯇꯣꯏꯅꯤ ꯁꯣꯛꯈꯤꯕ ꯑꯃ ꯌꯥꯎꯔꯀꯥꯟꯗ
ꯑꯗꯨꯒꯨꯝꯕꯔ ꯈꯪꯗꯦ ꯃꯥꯏꯁꯦ ꯑꯩꯈꯣꯏꯒꯤ ꯀꯔꯤ ꯍꯥꯏꯗꯅꯣ ꯈꯨꯔꯨ ꯃꯊꯛꯇ ꯅꯠꯇꯦꯕ ꯈꯨꯔꯨꯒꯤ ꯃꯈꯥꯁꯦ ꯈꯨꯔꯨꯒꯤ ꯈꯤꯇꯪ ꯀꯣꯜꯂꯞ ꯇꯧꯕꯁꯦ ꯀꯩ ꯀꯧꯒ
ꯃꯅꯤꯡꯂꯣꯝ ꯃꯅꯤꯡꯂꯣꯝ ꯁꯥꯏꯠ ꯇꯔꯛꯑꯣ ꯃꯃꯥꯡꯂꯣꯝ ꯁꯥꯏꯠ ꯇꯧꯔꯛꯑꯣ
ꯃꯅꯤꯡꯂꯣꯝ ꯁꯥꯏꯠꯇ ꯃꯁꯜꯒꯨꯝꯕꯗ ꯍꯥꯏꯇꯥꯔꯦ ꯃꯇꯣꯡꯒꯨꯝꯕꯁꯤꯗ ꯀꯩꯗꯧꯕ ꯅꯥꯏꯒꯨꯝꯕ ꯑꯣꯡꯈꯠꯄ
ꯌꯦꯡꯗꯣꯛꯇ꯭ꯔꯣ
ꯍꯧꯖꯤꯛ ꯃꯣꯏ ꯑꯁꯣꯝ ꯃꯄꯥꯟꯗ ꯆꯠꯂꯒ ꯌꯦꯡꯈꯔꯦ ꯉꯔꯥꯡ ꯀꯩ ꯕꯥꯏꯑꯣꯞꯁꯤ ꯀ ꯀꯩ ꯊꯥꯏ ꯈꯣꯠꯂꯤꯗꯤ ꯍꯥꯏꯕꯅꯦ ꯑꯗꯨꯗ ꯃꯥꯁꯦ ꯑꯃꯨꯛ ꯍꯥꯏꯗꯤ ꯇꯥꯡ ꯇꯥꯡꯒꯨꯝꯕꯁꯦ ꯂꯣꯏꯅ ꯆꯥꯎꯊꯣꯔꯛꯄ ꯑ ꯁꯔꯨꯒꯤ ꯑꯣꯏꯒꯗ꯭ꯔꯥ ꯒꯥꯟ
ꯌꯨꯔꯤꯛ ꯑꯦꯁꯤꯠꯀꯨꯝꯕ ꯋꯥꯡꯉꯝ ꯃꯅꯤ ꯀꯩꯅ ꯌꯨꯔꯤꯛ ꯑꯦꯁꯤꯠꯀꯕ ꯋꯥꯡꯉꯝꯃꯅꯦꯕ
ꯑꯗꯨꯒꯨꯝꯕꯗꯤ ꯈꯪꯗ꯭ꯔꯦ ꯃꯣꯏ ꯉꯔꯥꯡ ꯇꯦꯁ ꯃꯌꯥꯝꯗꯤ ꯇꯧꯕꯅꯦ ꯃꯣꯏ ꯉꯁꯤ ꯈꯪꯅꯤ ꯍꯥꯏꯕꯅꯤꯗ ꯃꯣꯏꯅ ꯃꯣꯏ ꯑꯁꯣꯝꯂꯣꯝꯒꯤ ꯗꯣꯛꯇꯔꯁꯤꯡꯅ ꯑꯣꯄꯔꯦꯁꯟ ꯑꯃ ꯇꯧꯊꯣꯛꯁꯦ
ꯀꯩ ꯀꯩ ꯀꯩ ꯍꯣꯁꯄꯤꯇꯥꯜꯗ ꯌꯦꯡꯉꯤꯅ ꯀꯩ ꯂꯝꯗꯅꯣ
ꯗꯤꯁꯄꯨꯔ ꯒꯨꯍꯥꯇꯤꯗ
ꯀꯩ ꯍꯣꯁꯄꯤꯇꯥꯜꯒꯨꯝꯕ ꯑꯗꯨꯝ ꯀꯧꯀꯦꯕ
ꯇꯦꯖꯄꯨꯔ
ꯇꯖꯄꯨꯔ
ꯑꯥ
ꯇꯦꯁꯄꯨꯗꯤ ꯇꯥꯗ꯭ꯔꯤ
ꯎꯝ ꯍꯣꯏ ꯇꯥꯔꯝꯃꯔꯣꯏ ꯑꯅꯧꯕ ꯑꯔꯤꯕꯅꯦ ꯑꯗꯨꯩ ꯇꯦꯁꯄꯨꯔꯗ ꯌꯦꯡꯕꯅꯦ ꯃꯣꯏ ꯑꯗꯨ ꯃꯣꯏ ꯑꯣꯄꯔꯦꯁꯟ ꯇꯧꯊꯣꯛꯁꯦ ꯑꯗꯨꯒ ꯕꯥꯏꯑꯣꯞꯁꯤ ꯇꯧꯅꯅꯕ ꯊꯥꯁꯦ ꯈꯣꯠꯁꯦ ꯀꯥꯟꯅꯗꯦ
ꯏ ꯑꯣꯞꯁꯤ ꯍꯥꯏꯏꯖ ꯀꯩꯅꯩꯅꯣ
ꯍꯥꯏ ꯍꯥꯏꯗꯤ ꯃꯥꯒꯤ ꯑꯦꯛꯖꯥꯝꯄꯜ ꯑꯣꯏꯅ ꯃꯔꯨ ꯑꯣꯏꯅ ꯍꯥꯏꯕ ꯃꯥꯅ ꯄꯣꯝꯃꯛꯏꯗꯣ ꯑꯗꯨꯗꯣ ꯂꯧꯊꯣꯛꯑꯒ ꯍꯥꯏꯗꯤ ꯑꯦꯛꯁꯄ꯭ꯔꯤꯃꯦꯟ ꯇꯧꯗꯣꯏꯅꯦꯕ ꯑꯗꯨꯒ ꯊꯥꯗꯣꯏꯅꯦ
ꯎꯝ ꯀꯔꯤ ꯂꯩꯥꯏꯅꯥꯅꯣꯁ ꯈꯪꯗ꯭ꯔꯤꯕ
ꯎꯝ ꯂꯥꯏꯅꯥꯁꯦ ꯀꯔꯤ ꯑꯣꯏꯗꯣꯏꯅꯣ ꯍꯥꯏꯕꯁꯦ ꯃꯣꯏꯅꯁꯨ ꯂꯥꯏꯌꯦꯡꯕꯗ ꯑꯦꯛꯖꯦꯛꯃꯛ ꯍꯥꯏꯕꯗꯤ ꯉꯝꯗ꯭ꯔꯤꯕ ꯑ ꯈ꯭ꯔꯥꯎꯗ
ꯑꯣꯀꯦ ꯑꯗꯨꯗꯤ ꯅꯣꯏ ꯍꯧꯖꯤꯛꯀꯤ ꯌꯥꯒꯤ ꯌꯦꯡꯕꯩ ꯆꯠꯄꯩꯗꯨꯗ ꯑꯝꯇ ꯍꯥꯏꯔꯛꯑꯣ ꯊ ꯑꯣꯀꯦ
ꯃꯣꯏ ꯅꯍꯥꯟ ꯇꯤꯛꯀꯦꯠꯇꯨꯁꯨ ꯌꯥꯝ ꯇꯥꯡꯅ ꯀꯛꯈ꯭ꯔꯕꯅꯦ ꯀꯣ ꯃꯣꯏ ꯃꯣꯏ ꯑꯍꯨꯝꯗ ꯂꯨꯄꯥ ꯂꯤꯁꯤꯡ ꯅꯤꯐꯨ ꯍꯦꯟꯅ ꯆꯪꯈꯔꯦ ꯇꯤꯛꯀꯦꯠ ꯈꯛꯇꯗ ꯁꯨꯒꯋꯥꯍꯥꯇꯤ ꯄꯣꯈ ꯇꯗ ꯑ ꯂꯨꯄꯥ ꯇꯤꯛꯀꯦꯠ ꯈꯛꯇꯗ ꯈꯨꯗꯛꯇ ꯀꯛꯄꯒꯤ ꯃꯣꯏ ꯂꯨꯄꯥ ꯂꯤꯁꯤꯡ ꯅꯤꯐꯨ ꯍꯦꯟꯅ ꯑꯗꯨꯝ ꯆꯪꯈ꯭ꯔꯕꯅꯤ
ꯅꯧꯅꯦꯅꯤꯂꯤ ꯀꯦ ꯀ ꯍꯕꯗꯤ ꯀꯦ ꯇꯧꯕ ꯄ꯭ꯂꯥꯟ ꯇꯧꯕꯒ
ꯈꯪꯗꯦ ꯃꯣꯏꯗ ꯈꯪꯉꯛꯄꯁꯨ ꯀꯨꯏꯗ ꯃꯥꯅꯦ ꯑꯗꯣ ꯃꯣꯏ ꯍꯥꯟꯅ ꯃꯃꯥꯡꯗꯗꯤ ꯃꯣꯏꯖꯦ ꯍꯥꯟꯅ ꯆꯤꯛꯄ ꯁꯥꯕ ꯀꯩꯀꯥ ꯈꯔꯗꯤ ꯇꯧꯔꯝꯅꯦꯕ ꯑꯗꯣ ꯃꯣꯏ ꯃꯣꯏꯅꯥ ꯑꯉꯥꯡꯅꯤꯅ ꯈꯪ ꯇꯨꯌꯦꯞ ꯂꯣꯔ ꯥ ꯕ꯭ꯔ ꯇꯨꯌꯦꯞ ꯀꯥꯔꯤꯕ꯭ꯔ ꯀꯩꯅꯣꯝ ꯇꯧꯔꯝꯗꯧ ꯃꯥꯜꯂꯦ
ꯅꯨꯄꯤꯔꯣ ꯅꯨꯄꯥꯔꯣ
ꯅꯨꯄꯥꯅꯦ ꯑꯗꯨꯗ ꯃꯣꯏꯗꯣ
ꯈꯪꯉꯛꯄꯗꯤ ꯃꯣꯏꯁꯦ ꯍꯥꯟꯅ ꯆꯤꯛꯄ ꯁꯥꯕꯒꯤ ꯒꯨꯂꯤꯗꯤ ꯆꯥꯔ ꯂꯩꯔꯝꯅꯦꯕ ꯑꯗꯨꯗꯥ ꯀꯩꯅꯣꯗꯣ ꯑꯗꯣ ꯍꯟꯗꯛꯇ ꯅꯨꯃꯤꯠ ꯀꯨꯟꯃꯥꯊꯣꯏꯅꯤꯃꯨꯛꯁꯤꯒꯤ ꯃꯅꯨꯡꯗꯥ ꯈꯪꯉꯛꯄꯅꯤ ꯍꯥꯏꯕꯅꯦ ꯑꯗꯨꯒꯥ ꯃꯣꯏ ꯃꯣꯏ ꯍꯥꯟꯅ ꯁꯤꯒꯤ ꯑꯈꯣꯏ ꯁꯤꯖꯤꯗꯖꯨ ꯁꯤꯖꯗꯁꯨ ꯌꯦꯡꯉꯝꯕꯅꯦ ꯑꯗꯨꯗꯥ ꯑꯥꯗ ꯄꯨꯔꯒ ꯑꯣꯏꯅ ꯐꯖꯅ ꯍꯥꯟꯅ ꯌꯦꯡꯉꯒꯦ ꯈꯣꯠꯂꯒꯦꯅ ꯃꯣꯏ ꯌꯦꯡꯕ ꯑꯗꯨꯒꯤꯅꯦ
ꯁꯥꯏ ꯃꯅꯤꯄꯨꯔꯗ ꯌꯦꯡꯕꯗ ꯐꯠꯇ꯭ꯔꯕ
ꯎꯝ ꯎꯝ ꯅ ꯍꯣ ꯍꯣꯏ ꯁꯤꯖꯗ ꯃꯣꯏ ꯇꯦꯁꯀ ꯀꯩ ꯇꯧꯔꯤ ꯃꯣꯏꯅꯖꯨ ꯁꯤꯖꯗꯁꯨ ꯆꯞ ꯃꯥꯟꯅꯅ ꯑꯣꯄ꯭ꯔꯦꯁꯟ ꯇꯧꯖꯦ ꯈꯣꯠꯁꯦꯅ ꯍꯥꯏꯔꯛꯄ
ꯎꯝ
ꯎꯝ ꯑꯣꯄ꯭ꯔꯦꯁꯟ ꯇꯧꯖꯦ ꯈꯣꯠꯁꯦꯅ ꯍꯥꯏꯔꯛꯄꯗꯒꯤ ꯑꯗꯨꯗ ꯎꯝ ꯌꯨꯝꯗ ꯑꯝꯇ ꯈꯟꯅꯔꯨꯒꯦ ꯒꯦꯅ ꯍꯥꯏꯔꯦ ꯑꯗꯨꯗ ꯃꯄꯥꯥꯜ ꯂꯝꯗꯖꯨ ꯃꯄꯥꯜ ꯂꯝꯗ ꯑꯝꯇ ꯆꯠꯂꯒ ꯍꯥꯟꯅ ꯌꯦꯡꯊꯣꯛꯎꯔꯒꯦ ꯑꯗꯨꯒ ꯃ ꯃꯈꯥ ꯇꯥꯕ ꯇꯧꯔꯒꯦ ꯈꯣꯠꯂꯒꯦꯅ ꯑꯗꯨꯒ ꯃꯣꯏꯖꯦ ꯈꯨꯗꯛꯇ ꯃꯣꯏ ꯍꯥꯟꯅ ꯑꯩ ꯁꯨꯃꯥꯏꯟ ꯆꯠꯂꯒꯦꯅ ꯈꯟꯅꯔꯒ ꯂꯩꯇꯕꯅꯤꯅ ꯃꯣꯏꯖꯦ ꯂꯩꯔꯝꯃꯗꯤ ꯄꯩꯁꯥꯗꯣ ꯈꯤꯇꯪ ꯍꯣꯡꯒꯗꯕ
ꯃꯟꯒ꯭ꯔꯦꯗ ꯃꯣꯏ ꯑꯃꯣꯏ ꯑꯍꯨꯝꯗ ꯅꯤꯐꯨꯗꯤ ꯑꯥ ꯌꯧꯒ꯭ꯔꯦ
ꯑꯗꯨꯅꯦ ꯂꯨꯄꯥ ꯑ ꯂꯤꯁꯤꯡ ꯇ꯭ꯔꯥꯉꯥꯅ ꯁꯤꯟꯕ ꯌꯥꯕꯗꯣ ꯂꯨꯄꯥ ꯇꯤꯛꯀꯦꯠ ꯈꯠꯇꯒꯤ ꯂꯨꯄꯥ ꯂꯤꯁꯤꯡ ꯅꯤꯐꯨ ꯑꯗꯨ ꯂꯩꯕꯒꯤꯁꯨ ꯇꯨ ꯂꯣꯏꯅꯃꯛ ꯊꯥ ꯂꯩꯕꯒꯤꯅ ꯃꯣꯏ ꯅꯣꯡꯃꯗ ꯆꯃꯥꯄꯟꯅꯤ ꯍꯥꯏꯌꯦ ꯆꯥꯛ ꯊꯣꯡꯐꯝꯖꯨ ꯈꯪꯗꯦ ꯆꯥꯛ ꯊꯣꯡꯐꯝꯁꯨ ꯇꯣꯈꯥꯏ ꯍꯥꯏ ꯕꯥꯠꯔꯨꯝꯖꯨ ꯂꯣꯏꯟ ꯇꯣꯈꯥꯏ ꯍꯥꯏ ꯊꯥꯏꯅ ꯑꯈꯣꯏꯅ ꯆꯠꯂꯨꯕꯗꯤ ꯑꯗꯨꯝ ꯂꯣꯏꯅꯃꯛ ꯄꯨꯜꯂꯦꯕ ꯑꯗꯨꯒ ꯁꯚꯦꯟ ꯍꯟꯗ꯭ꯔꯦꯠ ꯊꯤꯕꯅꯦꯕ ꯒꯦꯁ ꯍꯥꯎꯁꯇ
ꯂꯣꯏꯅ ꯄꯨꯟꯕ ꯍꯥꯏꯖꯦ ꯀꯥ ꯑꯝꯗ ꯑꯦꯇꯦꯁ ꯇꯧꯔ ꯂꯩꯔꯥ ꯅꯠꯇ꯭ꯔꯒ ꯃꯌꯥꯝ ꯂꯩꯕ ꯃꯌꯥꯝꯗꯨꯒꯤ ꯆꯥꯛꯈꯨꯝ ꯀꯃꯟ ꯑꯣꯏꯔꯤꯔꯥ
ꯑ ꯑꯄꯨꯟꯕꯣꯔ ꯑꯥ ꯀꯃꯟ ꯑꯣꯏ ꯃꯥꯅꯦ ꯑꯃꯅ ꯊꯣꯡ ꯂꯣꯏꯔꯒ ꯑꯃꯃꯨꯛ ꯊꯣꯡꯕ ꯈꯣꯠꯄ ꯇꯧꯋꯦ ꯀꯥꯏꯅ ꯍꯥꯏꯕꯅꯦ
ꯍꯣꯏ ꯁꯥꯡꯅ ꯊꯝꯅꯩꯗꯅ ꯍꯥꯏꯗꯤ ꯀꯤꯠꯆꯟꯅꯦ ꯍꯥꯏꯔꯒ ꯅꯣꯏ ꯅꯣꯏ ꯊꯥꯡꯒꯠꯅꯔꯒ ꯊꯣꯡꯅꯩꯗꯅ ꯑꯗꯨꯝ ꯃꯌꯥꯝꯃ ꯗ ꯂꯩꯅꯩ ꯃꯌꯥꯝꯗꯨꯗꯤ
ꯍꯣꯏ ꯑꯩ ꯈꯪꯗ꯭ꯔꯦ ꯑꯗꯨꯕꯨ ꯗꯤ ꯍꯣꯏ ꯑꯗꯨꯗꯤ ꯑꯩ ꯊꯝꯃꯒꯦ ꯍꯣꯏ ꯊꯝꯃꯒꯦ ꯑꯗꯨꯗꯤ ꯎꯝ ꯊꯝꯃꯦ ꯊꯝꯃꯦ ꯅꯪ ꯇꯧꯒꯗꯕ ꯇꯧꯔꯣ ꯎꯝ